ꯍꯜꯂꯣ ꯍꯜꯂꯣ ꯇꯨꯝꯗꯔꯤꯌꯦ
ꯌꯥꯥꯎꯍꯧ ꯊꯦꯡ ꯑꯦ ꯌꯥꯎꯍꯧ ꯊꯦꯡ ꯍꯥꯏꯅꯦ
ꯌꯥꯍꯥꯎ ꯊꯦꯡ ꯅꯠꯇꯕꯤ ꯀꯔꯤ ꯍꯥꯏꯕ꯭ꯔꯥ ꯁꯨꯃꯥꯏꯅ ꯍꯥꯏꯒꯗ꯭ꯔꯣ ꯊꯦꯡ ꯆꯨꯝꯕ ꯄꯥꯔꯇꯤꯁꯤꯡꯗꯦ
ꯉꯗꯤ ꯀꯦꯗ ꯂꯩ ꯂꯩꯕ
ꯑꯩꯁꯨ ꯂꯩꯁꯥꯕꯤ ꯉꯥꯏꯔꯤꯕꯅꯤꯅꯦ ꯐꯣꯟ ꯇꯧꯔꯛꯄ
ꯎꯝ ꯂꯩꯁꯥꯕꯤ ꯉꯥꯏꯔꯤꯕꯅꯦ ꯍꯥꯏꯔꯤꯅꯦ ꯑꯩ ꯑꯩ ꯉꯥꯏꯗꯕ ꯀꯣꯂꯤ ꯁꯥꯥꯗꯤ ꯉ ꯍꯥꯏꯕꯣ ꯐꯔꯦ ꯐꯔꯦ ꯐ
ꯅꯣꯏ ꯍꯥꯏꯕꯤ ꯅ ꯑꯗꯨꯗꯤ
ꯑ ꯑꯩ ꯃꯧ ꯅꯠꯇꯦ ꯑꯗꯨ ꯂꯩꯁꯥꯕꯤ ꯂꯩꯁꯥꯕꯤ ꯃꯌꯥꯝ ꯂꯩꯩꯅ
ꯅꯪꯕꯨ ꯍꯥꯏꯕꯅꯦ ꯅꯤꯁꯥꯕꯤ ꯍꯥꯏ
ꯑꯦꯁꯗꯤ ꯑꯩꯅ ꯑꯩꯅ ꯇꯦꯛꯁ ꯊꯥꯔꯛꯄ ꯑꯩꯈꯣꯏ ꯏꯃꯥꯅ ꯀꯨꯝꯕꯒ ꯃꯇꯆꯤꯟ ꯊꯤꯑꯅꯦ
ꯅꯪ ꯉꯥꯏꯗ꯭ꯔꯗꯤꯁ ꯉꯁꯥꯏꯗꯤ ꯇꯨꯝꯈ꯭ꯔꯅꯤ ꯀꯨꯏ ꯊꯥꯎꯔ ꯂꯩꯈ꯭ꯔꯣꯅꯦ
ꯃꯤꯅꯁꯤ ꯅꯪ ꯐꯅꯤꯕꯣꯏ ꯋꯥꯔꯤ ꯁꯥꯟꯅꯗ꯭ꯔꯣ
ꯉꯁꯥꯏ ꯀꯔꯤ ꯍꯥꯏꯅꯒꯦꯕꯅꯤ ꯇꯦꯛꯁꯇ ꯑꯩꯉ
ꯑꯗꯣ ꯍꯣꯔꯦꯟ ꯇꯧꯅꯁꯦ ꯍꯥꯏꯕꯗꯨꯗꯤ
ꯌꯨꯅꯤꯗꯅ ꯑꯗꯨ ꯉꯥꯏꯕꯅꯤꯅ
ꯑꯩꯗꯣ ꯍꯧꯖꯤꯛ ꯅꯨꯄꯥ ꯑꯃ ꯋꯥꯔꯤ ꯁꯥꯟꯅꯔꯝꯃꯦꯕꯀꯣ
ꯎꯝ
ꯑꯣ ꯃꯥꯁꯨ ꯍꯥꯏꯗꯤ ꯉꯁꯥꯏꯗꯤ ꯑꯩꯉꯣꯟꯗ ꯇꯧꯔꯛꯀꯦ ꯍꯥꯏꯕꯅꯦꯕ ꯃꯥꯅ
ꯎꯝ
ꯑꯗ ꯇꯧꯔꯛꯀꯦ ꯍꯥꯏꯕꯗꯨ ꯌꯥꯗꯕ ꯑꯃꯐꯥꯎ
ꯑꯣ
ꯃꯉꯣꯟꯗꯗꯤ ꯆꯠꯂꯒ ꯑꯩꯉꯣꯟꯗ ꯁꯨꯡꯂꯥꯛ ꯂꯥꯛꯇꯕ ꯐꯥꯔꯁ ꯇ ꯑꯗꯨꯃꯥꯏꯅ ꯇꯧꯔꯦ ꯑꯗꯨꯒ ꯑꯩꯅ ꯑꯗꯨꯝ ꯅꯨꯡꯉꯥꯏꯗ꯭ꯔꯕꯀꯣ ꯑꯩꯅꯁꯨ ꯑꯃꯨꯛ ꯃꯥꯅ ꯑꯃꯨꯔꯛ ꯇꯧꯔꯛꯄꯗ ꯑꯃꯨꯔꯛ ꯈꯛꯇ ꯌꯥꯏꯑꯕꯀꯣ ꯃꯊꯪꯗ ꯑꯩꯅ ꯑꯃꯨꯛ ꯇꯧꯋꯦ ꯑꯗꯨꯁꯨ ꯌꯥꯗꯦ ꯑꯃꯨꯛꯀꯥ ꯑꯅꯤꯔꯛ ꯇꯧꯕꯅ ꯌꯥꯏꯑꯕ ꯋꯥꯔꯤ ꯁꯥꯟꯅꯕ ꯅꯨꯡꯉꯥꯏꯕꯅꯦ ꯑꯗꯣ ꯍꯧꯖꯤꯛ ꯑꯃꯨꯛ ꯍꯟꯅ ꯇꯧꯔꯛ ꯍꯦ ꯍꯥꯏꯕ ꯀꯥꯟꯗ ꯌꯥꯗ꯭ꯔꯕ ꯃꯥꯏꯗꯣ
ꯑꯣ
ꯑꯗꯨꯒꯤ ꯇꯣꯛꯑꯦ
ꯋꯥꯔꯤ ꯁꯥꯟꯅꯕꯗꯤ ꯅꯨꯡꯉꯥꯏꯌꯦ
ꯑ ꯅꯣꯏ ꯑꯩ ꯉꯁꯤꯒꯤ ꯑꯩꯅ ꯋꯥꯔꯤ ꯁꯥꯟꯅꯕ ꯐꯪꯕ ꯃꯤꯁꯤꯡꯁꯦ ꯀꯩꯅꯣ ꯉꯥꯛꯇ ꯂꯥꯏꯔꯤꯛ ꯑꯦꯛꯖꯥꯝ ꯊꯥꯅꯤ ꯃꯤ ꯉꯥꯛꯇ
ꯅꯪꯁꯦ ꯑꯗꯨꯗꯤ ꯉꯁꯤꯗꯤ ꯈꯔ ꯅꯨꯡꯉꯥꯏꯔꯦꯅꯦ ꯍꯥ
ꯑ ꯌꯥꯝ ꯃꯥꯡꯉꯦꯗꯥꯛ ꯀꯔꯤꯌꯦ ꯑꯦ ꯅꯣꯏꯅ ꯇꯧꯔꯛꯇꯕꯅꯤꯅ ꯀꯩꯗꯧ ꯄꯅꯤꯒꯤ
ꯆꯨꯝꯃꯦꯅꯦ ꯅꯪ ꯍꯥꯏꯕꯗꯨꯁꯨ
ꯃꯅꯤꯄꯣ ꯑꯩ ꯑꯗꯨꯒꯤ ꯑꯩ ꯑꯗꯨ ꯑꯗꯨꯒꯤꯗ ꯃꯥꯏ ꯗꯤꯇꯤ ꯊꯝꯕꯤꯗꯕꯅꯦ ꯑꯦ
ꯎꯝ
ꯑꯩ ꯑꯩꯒꯤ ꯐꯣꯇꯣ ꯊꯝꯕꯤꯗꯕꯅꯦ ꯑꯦ
ꯌꯥꯝꯝꯈꯥꯏꯕꯨ ꯀ ꯍꯍꯤꯀ
ꯎ ꯅꯠꯇꯦ ꯑꯩ ꯑꯩꯒꯤ ꯄꯣꯠ ꯑꯩꯒꯤ ꯗꯤꯄꯤꯒ ꯊꯝꯕꯤꯔꯗꯤ ꯑꯩ ꯉꯁꯥꯏ ꯐꯥꯔꯁꯇ ꯑꯃꯨꯔꯛ ꯊꯝꯃꯦꯅꯀꯣ
ꯍꯣꯏ ꯀꯔꯤꯒꯤ ꯑꯗꯨꯝ ꯁꯤ ꯂꯧꯊꯣꯛꯄ꯭ꯔꯣ ꯑꯃꯨꯛꯀ
ꯑꯩꯗꯣ ꯂꯧꯊꯣꯛꯅꯤꯡꯉꯕꯀꯣ ꯃꯊꯪ ꯃꯊꯪ ꯃꯊꯪ ꯀꯣꯠ ꯇꯧꯔꯛꯀꯦ ꯌꯥꯝ ꯍꯥꯏꯕꯀꯣ ꯃꯁꯛ ꯈꯪꯗꯕꯁꯤꯡꯗꯣ ꯑꯗꯨꯒꯤ ꯎꯝ ꯑꯩ ꯋꯥꯔꯤ ꯁꯥꯟꯅꯅꯤꯡꯗꯕ ꯌꯥꯝ ꯈꯪꯕ ꯃꯤ ꯅꯠꯇꯕꯅꯤꯅ
ꯑꯣ
ꯑꯗꯨꯒꯤ ꯑꯩꯗꯣ ꯑꯗꯨꯝ ꯂꯧꯊꯣꯛꯈ꯭ꯔꯕ ꯑꯃꯨꯛꯀꯣ ꯊꯝꯅꯤꯡꯗ꯭ꯔꯕ ꯎꯄꯥꯥꯁꯕꯤ ꯌꯥꯝ ꯈꯜꯂꯦꯅꯦꯍꯦ ꯅꯨꯄꯤ ꯅꯨꯄꯤ ꯈꯟ ꯈꯜꯂꯒ ꯋꯥꯔꯤ ꯁꯥꯟꯅꯩꯅꯦ
ꯑꯗꯨꯅꯦ ꯆꯍꯤꯩ ꯆ
ꯀ ꯑꯗꯨꯅꯦ ꯅꯨꯄꯤ ꯊꯝꯗꯕ ꯅꯨꯄꯤꯁꯤꯡꯗꯤ ꯌꯥꯗꯦ ꯑꯩ ꯊꯝꯗ꯭ꯔꯤꯉꯩꯗꯗꯤ ꯌꯥꯝꯗꯤ ꯍꯥꯏꯔꯛꯇꯦꯕꯀꯣ ꯈꯔ ꯍꯥꯏꯔꯛꯑꯁꯨ
ꯎꯝ
ꯑꯗꯨꯒ ꯊꯝꯃꯒ ꯂꯥꯏꯟꯗ ꯂꯩꯌꯦꯅꯦ ꯌꯥꯝ ꯎꯁꯤꯠꯇꯕꯗꯣ
ꯄꯥꯁꯤꯦ
ꯑꯗꯨꯅꯦ ꯃꯤ ꯃꯁꯛ ꯌꯦꯡꯉꯒ ꯋꯥꯔꯤ ꯁꯥꯟꯅꯩꯌꯦ ꯃꯣꯏꯗꯤ
ꯅꯨꯄꯥꯒꯤ ꯃꯍꯧꯁꯥꯅꯤ ꯑꯗꯨ ꯅꯨꯄꯥꯒꯤ ꯆꯠꯅꯕꯤꯅꯤ
ꯑꯩꯁ ꯌꯥꯝꯅ ꯇꯖꯥꯏ ꯑꯗꯨꯗꯤ ꯅꯪ ꯅꯪꯗꯤ ꯑꯩ ꯀꯃꯥꯏꯅ ꯍꯥꯏꯔꯒ ꯂꯥꯛꯄ꯭ꯔꯥ
ꯑꯗꯨꯅꯦ ꯑꯩꯗꯤ ꯑꯩꯈꯣꯏꯗꯤ ꯑꯩꯈꯣꯏꯗꯤ ꯇꯧꯗꯦ ꯑꯩꯈꯣꯏꯗꯤ ꯊꯃꯣꯏꯗ ꯌꯦꯡꯕꯨꯅꯦ
ꯑꯦꯁ ꯅꯠꯇꯦ ꯅꯪ ꯑꯩ ꯑꯩꯒ ꯋꯥꯔꯤ ꯁꯥꯟꯅꯕꯗꯣ ꯑꯗꯨꯗꯤ ꯑꯩꯒꯤ ꯁꯛ ꯎꯗ꯭ꯔꯤꯉꯩꯗꯒꯤ ꯅꯪꯉꯣꯟꯗ ꯅꯝꯕꯔ ꯄꯤꯕ꯭ꯔꯣ
ꯒ꯭ꯔꯨꯞꯇꯒꯤ ꯂꯧꯕ ꯑꯗꯨꯒꯨꯝꯕ ꯋꯥ ꯉꯥꯡꯅꯣ ꯍꯥꯏꯌꯦ ꯅꯪ ꯉꯥꯡꯉꯤ
ꯍꯛꯇ ꯌꯥꯗꯦꯅꯦ ꯆꯤꯟꯁꯦ ꯍꯦꯛꯇ ꯊꯣꯛꯏꯅꯦ
ꯉꯁꯤ ꯉꯔꯥꯡꯁꯨ ꯐꯣꯟ ꯇꯧꯔꯛꯀꯅꯨ ꯍꯥꯏꯌꯦ ꯑꯗꯨꯒ ꯑꯩ ꯍꯥꯏꯗꯦ ꯑꯃꯨꯛ ꯍꯥꯏꯌꯦ
ꯅꯪꯅ ꯉꯥꯡꯔꯒ ꯀꯥꯎꯕ ꯁꯥꯏ
ꯎꯝ
ꯍꯔꯥꯎ ꯅ ꯁꯥꯏꯌꯨ
ꯁꯥꯏꯌꯨ ꯀꯩꯗꯣꯕ
ꯉꯁꯥꯏ ꯑꯌꯨꯛꯇꯨ ꯑꯩꯅ ꯐꯣꯟ ꯇꯧꯕꯤꯔꯝ ꯅꯪꯅ ꯀꯔꯤꯒꯤ ꯗꯤꯁꯇꯔꯕ ꯇꯧꯕ꯭ꯔꯥ ꯍꯥꯏꯅ ꯍꯥꯏꯕꯗꯨꯗꯤꯪ ꯈ
ꯁꯤꯁ ꯑꯩ ꯍꯥꯏꯗꯕꯅꯦ ꯅꯪꯅ ꯆꯤꯟꯊꯤꯕꯅꯦ
ꯑꯩꯗꯤ ꯍꯥꯏꯗꯕꯅꯦꯀꯣ ꯑꯩꯀꯣ ꯇꯨꯝꯕ ꯀꯥꯟꯅꯦ ꯐꯣꯟꯁꯦ ꯄꯥꯛꯅ ꯄꯥꯏꯈꯠꯇꯕꯅꯦꯕꯀꯣ ꯑꯗꯨꯕꯨ ꯑꯩ ꯍꯥꯏ ꯕꯣꯜ ꯌꯦꯡꯅꯤꯡꯉꯥꯏꯅꯦ ꯍꯥꯏꯔꯝꯕꯒꯤꯀꯣ ꯑꯩꯗꯣ ꯅꯪꯅ ꯑꯗꯨꯝ ꯇꯧꯔꯛꯄꯗ ꯇꯕꯅꯦꯕ ꯅꯇꯥꯗꯤ ꯑꯩꯕ ꯁꯠꯄ ꯉꯝꯖꯒꯅꯤ ꯀꯩꯒꯤꯅꯣ ꯍꯥꯏꯔꯒ ꯑꯩ ꯇꯨꯝꯕ ꯀꯥꯟ ꯑ ꯇꯨꯝꯕ ꯀꯥꯟꯗ ꯃꯤꯅ ꯀꯣꯜ ꯇꯧꯔꯛꯄꯗ ꯈꯣꯟꯖꯦꯜꯗꯨꯣ ꯇꯥꯕ ꯅꯨꯡꯉꯥꯏꯇꯕꯅꯦꯕ
ꯎꯝ
ꯑꯗꯨꯏꯒꯤ ꯑꯩꯗꯣ ꯑꯗꯨꯒꯨꯝꯕꯗꯣ ꯌꯥꯝ ꯍꯩꯅꯗꯕ ꯑꯗꯨꯏꯒꯤ ꯑꯩ ꯇꯨꯝꯃꯗꯤ ꯑꯗꯨꯝ ꯑꯩꯗꯤ ꯐꯣꯟꯗꯣ ꯃꯈꯣꯟ ꯊꯣꯛꯍꯟꯗꯕꯤꯗ ꯊꯝꯕꯅꯤ
ꯌꯥꯏ-ꯌꯥꯏ ꯀꯥꯏꯗꯦ
ꯑꯗꯨ ꯑꯗꯨꯃꯥꯏꯅ ꯇꯧꯅꯨ ꯏꯃꯥꯔꯖꯦꯟꯁꯤ ꯂꯩꯔꯗꯤ ꯀꯃꯥꯏꯅ ꯇꯧꯒꯗꯕ ꯑꯗꯨꯗꯤ
ꯑꯗꯨꯕꯨꯗꯤ ꯆꯨꯝꯃꯦꯀꯣ ꯑꯁ ꯈꯪꯗꯦꯗ ꯑꯩ ꯏꯃꯥꯔꯖꯦꯟ ꯅꯨꯡꯗꯥꯡꯗꯕꯨ ꯀꯅꯥꯒꯤ ꯏꯃꯥꯔꯖꯦꯟꯁꯤ ꯂꯥꯛꯀꯦꯔꯣ
ꯄꯥꯏꯒꯗꯝꯅꯤ ꯄꯥꯏꯒꯗꯝꯕꯅꯤ ꯐꯣꯟꯗꯤ ꯑꯗꯨꯏꯅꯦ ꯐꯣꯟ ꯁꯦꯝꯃꯤꯁꯦ
ꯎꯝ
ꯇꯣꯏꯂꯦꯠ ꯆꯪ ꯇꯣꯏꯂꯦꯠ ꯆꯪꯉ꯭ꯔꯁꯨ ꯐꯣꯟꯗꯣ ꯑꯗꯨꯝ ꯄꯥꯏꯒꯦ ꯇꯧꯕ ꯑꯃ ꯇꯧꯔꯁꯨ ꯐꯣꯟꯗꯨꯗꯤ ꯑꯗꯨ ꯃꯣꯕꯥꯏꯜ ꯐꯣꯟ ꯁꯦꯝꯕꯅꯤꯅꯦ
ꯁꯦꯁ ꯌꯥꯗꯤꯀꯣ ꯅꯪ ꯉꯁꯤ ꯋꯥꯔꯤ ꯁꯥꯟꯅꯕ꯭ꯔꯣ
ꯉꯁꯥꯏ ꯑꯃ ꯁꯥꯔꯛꯏ ꯃꯤ ꯌꯥꯝ ꯇꯨꯝꯅꯤ ꯑꯩ ꯏꯁ꯭ꯂꯤꯞꯄꯤꯡ ꯄꯤꯜ ꯆꯥꯕ ꯃꯇꯝꯗ ꯃꯥꯅ ꯇꯧꯔꯛꯦꯅ ꯋꯥ ꯉꯥꯡꯕ ꯉꯝꯗꯅꯦꯕ ꯀꯥꯟꯁꯤꯗ ꯑꯩ
ꯑꯣꯏ
ꯑꯁ ꯅꯪꯁꯦ ꯑꯩꯉꯣꯟꯗ ꯐꯣꯟ ꯇꯧꯁꯤ ꯕꯤꯠ ꯌꯥꯎꯗꯅ ꯇꯧꯋꯦ ꯅꯨꯄꯤꯕꯨꯗꯤ ꯌꯥꯝ ꯕꯤꯠ ꯌꯥꯎꯅ ꯇꯧꯔꯝꯅꯤ ꯊꯝꯃꯒꯦꯅ ꯊꯝ
ꯑꯥ ꯍꯧꯖꯤꯛꯀꯤꯗꯤ ꯑꯃꯐꯥꯎ ꯁꯥꯟꯅꯗ꯭ꯔꯤ ꯃꯥꯁꯨ ꯃꯦꯁꯦꯁ ꯊꯥꯗꯦ ꯑꯩꯅꯁꯨ ꯊꯥꯕꯤꯗꯦ ꯃꯥ ꯂꯥꯏꯔꯤꯛ ꯄꯥꯔꯝꯒꯦꯔꯥ ꯐꯪꯗꯦ
ꯄꯥꯔꯝꯕ ꯌꯥꯏ ꯑꯦꯛꯖꯥꯝ ꯂꯩꯕꯅꯠꯇ꯭ꯔꯣ
ꯂꯩꯔꯕꯅꯤ ꯃꯥ ꯑꯦꯛꯖꯥꯝ ꯂꯩꯕꯅꯤ ꯅꯛꯈ꯭ꯔꯦ ꯃꯥꯗꯤ ꯑꯗ ꯑꯩꯅꯁꯨ ꯑꯗꯨꯝ ꯍꯥꯏꯕꯤꯕꯅꯦꯕꯀꯣ ꯍꯥꯏꯗꯤ ꯅꯪꯗꯤ ꯖꯝ ꯌꯥꯝ ꯅꯛꯑꯦ ꯂꯥꯏꯔꯤꯛ ꯄꯥꯔꯣ ꯍꯥꯏꯗꯤ ꯋꯥꯔꯤ ꯁꯥꯟꯅꯕ ꯃꯇꯝ-ꯃꯇꯝꯗꯣ ꯂꯧꯊꯣꯛꯑꯣ ꯑꯗꯨꯒ ꯂꯥꯏꯔꯤꯛ ꯄꯥꯕꯒꯤ ꯃꯇꯝꯗꯣ ꯂꯧꯊꯣꯛ ꯍꯣꯏꯅ ꯍꯥꯏꯕꯤꯕꯅꯦꯕ ꯑꯗꯣ ꯃꯥ ꯂꯧꯊꯣꯛ ꯂꯣꯊꯣꯛꯇꯕ꯭ꯔꯗꯤ ꯈꯥꯗꯦ ꯄꯥꯕꯗꯤ ꯄꯥꯕꯖꯅꯦ ꯈ꯭ꯔꯕꯨꯗꯤ ꯄꯥꯕ ꯃꯜꯂꯦ
ꯄꯔ꯭ꯝꯅꯤ ꯍꯣꯏ
ꯃꯥꯅ ꯍꯣꯠꯅꯒꯦ ꯍꯥꯏꯔꯒꯗꯤ ꯄꯥꯔꯝꯒꯅꯤꯗ
ꯍꯣꯏꯗꯥ ꯄꯥꯔꯝꯃꯅꯤ
ꯎꯝ ꯃꯥ ꯉꯁꯤ ꯕꯣꯜ-ꯕꯣꯜ ꯌꯦꯡꯉꯔꯣꯏꯗꯤ ꯍꯥꯏꯕꯒꯨꯝ ꯇꯧꯕꯅꯦ
ꯉꯁꯤꯒꯤ ꯐꯖꯕꯁꯨ ꯅꯠꯇꯦ ꯀꯦꯅꯦꯗꯥꯒ ꯃꯔꯨꯛꯀꯣ
ꯑꯣꯔꯦꯟ ꯐ꯭ꯔꯥꯟꯁ ꯂꯩꯅ
ꯑꯦ ꯐꯔ꯭ꯟꯁꯒꯤ ꯐꯖ ꯌꯦꯡꯅꯤꯡꯗꯦ
ꯐ꯭ꯔꯥꯟꯁꯁꯨ ꯀꯩ ꯃꯥꯏ ꯃꯃꯤꯡꯗꯣ ꯃꯥꯄꯦ ꯍꯥꯏꯕ꯭ꯔꯣ
ꯑꯦꯝꯕꯥꯕꯦ
ꯃꯄꯦ ꯉꯇ ꯇꯧ ꯂꯩꯔꯦ ꯅꯥꯥꯟꯗꯒꯤ ꯏꯅꯦ ꯃꯥꯏ-ꯃꯥꯏ ꯃꯤꯁ ꯃꯥꯏ ꯊꯣꯟꯕꯤꯕꯁꯦ ꯑꯩꯅ
ꯑꯣ
ꯍꯥꯞꯄꯦꯅ ꯅꯨꯡꯉꯥꯏꯗ꯭ꯔꯣ ꯉꯥꯡꯕ
ꯃꯥꯐꯤ ꯎꯝ
ꯑ ꯑꯗꯨꯒꯤ ꯌꯥꯎꯕꯅꯦꯕ ꯑꯗꯨꯁꯨ ꯐꯖꯅ ꯀꯩꯅꯣ
ꯎꯝ ꯊꯖꯩ
ꯔꯥꯁꯤ ꯂꯩꯔꯒ ꯌꯥꯝ ꯐꯖꯩꯅ
ꯁꯛ ꯐꯖꯩꯌꯦꯕ
ꯑꯥꯎ
ꯗꯣ ꯏꯅꯦ ꯑ
ꯑ ꯌꯥꯝ ꯊꯤꯃꯦ ꯇꯅꯗꯦꯗ
ꯅꯪ ꯏꯃꯤꯠꯇ ꯁꯤ ꯌꯥ ꯎꯝ ꯄꯋꯥꯔ ꯄꯋꯥꯔ ꯌꯥꯎꯕ꯭ꯔꯣ ꯅꯪ ꯅꯪꯒꯤ ꯏꯁꯄꯦꯛꯇꯣ ꯄꯋꯥꯔ ꯌꯥꯎꯕ꯭ꯔꯣ
ꯎꯝ ꯌꯥꯎꯗ
ꯄ꯭ꯂꯁ꯭ꯔꯣ ꯃꯥꯏꯅꯥꯁ ꯔꯣ
ꯀꯔꯤ
ꯄ꯭ꯂꯁ ꯇ꯭ꯔꯣ ꯃꯥꯏꯅꯁ ꯇꯣ
ꯐꯪꯗꯦ ꯀꯌꯥꯗ ꯂꯩꯕ꯭ꯔꯥ ꯑꯗꯣ ꯑꯩꯒꯤ ꯀꯩꯅꯣ ꯏꯁꯄꯦꯛꯇꯣ ꯑꯩꯅ ꯍꯥꯞ ꯗꯣ ꯑꯩ ꯆꯦꯛꯑꯞ ꯆꯠꯇꯕ ꯆꯍꯤ ꯑꯃꯗꯤꯗꯤ ꯁꯨꯈ꯭ꯔꯦ ꯑꯩꯗꯣ ꯇ ꯁꯝꯗꯕ ꯑꯗꯣ ꯍꯟꯗꯛꯇꯣ ꯎꯝ ꯆꯦꯛꯑꯞ ꯆꯠꯄ ꯌꯥꯏ ꯍꯥꯏꯕꯗꯤꯅꯦ ꯍꯟꯗꯛ ꯃꯔꯛ ꯑ ꯌꯥꯝ ꯇꯣꯏꯅ ꯇꯣꯏꯅ ꯀꯣꯛ ꯉꯥꯎꯕ ꯇꯧꯋꯦꯕꯀꯣ
ꯑꯣ ꯎ ꯍꯥꯏꯌꯣ ꯍꯥꯏꯌꯣ ꯍꯥꯏꯌꯨ ꯑꯩ ꯋꯥ ꯃꯥ ꯍꯥꯏꯕꯤꯒꯦ ꯋꯥ ꯃꯥꯏꯕꯤꯒꯦ ꯍꯥꯏꯌꯣꯅꯦ ꯐꯥꯔꯁꯇ ꯅꯗꯣ
ꯅꯪ ꯍꯥꯟꯅ ꯍꯥꯏꯌꯣ
ꯑꯁ ꯁꯌꯣꯅꯦ ꯅꯪꯗꯨ ꯆꯦꯀꯞ ꯆꯠꯂꯦ ꯑ
ꯃꯇꯝꯗꯣ ꯁꯪꯗꯕꯒꯤꯅꯦꯕꯣꯏ ꯃꯇꯝꯗꯣ ꯂꯩꯇꯕ ꯑꯗꯣ ꯀꯣꯛꯇꯣ ꯌꯥꯝ ꯇꯣꯏꯅ ꯉꯥꯎꯋꯦꯕꯣ ꯍꯟꯗꯛꯇꯣ ꯑꯗꯨꯒ ꯍꯥꯏꯗꯤ ꯃꯤꯠ ꯑꯗꯨꯁꯨ ꯀꯔꯤ ꯍꯥꯏꯒꯅꯤ ꯑꯩ ꯏꯁꯄꯦꯛꯇꯣ ꯑꯗꯨꯝ ꯎꯏꯔꯕꯒꯤ ꯌꯥꯗꯕ꯭ꯔꯥ ꯐꯪꯗ꯭ꯔꯦꯕꯀꯣ ꯐꯖꯅ ꯎꯗꯕ ꯇꯧꯔꯛꯑꯦꯕ ꯈꯔ ꯈꯔ ꯆꯠꯄꯗꯣ ꯑꯗꯨꯃꯥꯏ ꯑꯩ ꯁꯥꯏꯅꯥꯁ ꯅꯥꯗꯦ
ꯑꯣ ꯑꯗꯨꯗꯤ ꯃꯤꯠ ꯉꯥꯛꯇ ꯎꯝ
ꯈꯔꯗꯤ ꯂꯩꯌꯦꯅ ꯑꯩ ꯑꯗꯣ ꯌꯥꯝ ꯈꯣꯂꯦꯁꯨ ꯑꯗꯨ ꯀꯩꯗꯧꯕ ꯅꯪ ꯅꯪ ꯍꯥꯏꯒꯦ ꯇꯧꯔꯝꯕꯗꯣ ꯍꯥꯏ
ꯅꯠꯇ꯭ꯔꯒ ꯅꯣꯏ ꯏꯁꯄꯦꯛ ꯍꯥꯞꯄ ꯀꯥꯡꯒꯁꯤꯡꯁꯦ ꯋꯥ ꯌꯥꯝ ꯄꯤꯠꯂꯤ ꯑꯩꯅꯤ
ꯀꯅꯥꯅ ꯍꯥꯏꯕ꯭ꯔꯣ
ꯃꯤꯅ ꯍꯥꯏꯌꯦ ꯑꯗꯨꯃꯥꯏꯅ
ꯑꯩꯒꯤ ꯑꯩꯒꯤ ꯑꯩꯗꯤ ꯏꯇꯣꯝꯆꯥ ꯃꯥꯜ ꯂꯩꯑꯦꯕ ꯃꯥꯒꯤ ꯃꯥꯒꯤ ꯅꯨꯄꯥꯗꯣꯄꯦꯛ ꯍꯥꯄꯦ ꯕꯥꯅꯤ ꯃꯔꯩ ꯌꯦꯠꯅꯕ ꯀꯥꯟꯗ
ꯑꯁ
ꯑꯩ ꯅꯤꯡ ꯆꯥꯅ ꯍꯥꯏꯕ ꯅ ꯏꯁꯄꯦꯛ ꯍꯥꯄ ꯌꯥꯝ ꯑꯁꯦꯡꯕꯤꯁꯨ ꯌꯥꯝ ꯄꯤꯜꯂꯦꯕ ꯅꯨꯄꯥꯅ ꯋꯥ ꯌꯥꯝ ꯉꯥꯡꯉꯦꯕ ꯃꯥꯗꯣ
ꯑꯣ
ꯑꯗꯨꯒꯗꯤꯁꯨ ꯗꯤꯖꯤꯁꯨ ꯏꯁꯄꯦꯛ ꯍꯥꯞꯄꯦꯅ
ꯎꯝ ꯕꯤꯖꯤꯁꯄꯦ ꯍꯥꯄ꯭ꯔꯣ
ꯍꯣꯏ ꯃꯥꯁꯨꯨ ꯑꯅꯝꯅꯤ ꯑ ꯑꯩꯈꯣꯏ ꯀ꯭ꯂꯥꯁꯃꯦꯠꯅꯦꯕ ꯃꯥꯗꯣ ꯃꯥ ꯋꯥ ꯌꯥꯝ ꯉꯥꯡꯕꯅꯤ ꯃꯥꯁꯨ
ꯑꯩꯗꯤ ꯗꯤꯖꯤ ꯃꯁꯛ ꯎꯗ꯭ꯔꯤꯌꯦ
ꯑ ꯎꯨꯔꯨꯅꯨ ꯎꯨꯔꯨ ꯀꯔꯤ ꯇꯧꯕꯔꯥ ꯐꯖꯗꯦꯍꯦ
ꯑꯦ
ꯅꯪ ꯃꯥꯉ ꯍꯥꯏ ꯅꯪ ꯃꯥꯅꯤ ꯍꯥꯏꯃꯤ ꯅꯪ ꯃꯥꯡꯉꯅꯤ ꯍꯥꯏꯕꯅꯤ ꯈꯔ ꯌꯦꯡꯉꯒꯖꯠ ꯐꯖꯔꯝꯗ꯭ꯔꯗꯤ
ꯎ ꯐꯖꯔꯝꯕꯁꯨ ꯎꯄꯥꯏ ꯂꯩꯇꯦ ꯑꯩꯈꯣꯏ ꯁꯥꯒꯩꯅꯦ
ꯁꯒꯩꯀꯣ
ꯎꯝ
ꯑꯗꯨꯗ ꯅꯪꯁꯨ ꯅꯪꯁꯨ ꯏꯁꯄꯦꯛ ꯍꯥꯞꯄꯦ ꯑꯃꯨꯛ ꯋꯥ ꯌꯥꯝ ꯄꯦꯜꯂꯦ ꯃꯥꯟꯅꯩꯑꯕ ꯋꯥ ꯄꯦꯠꯄꯅ ꯐꯩꯗ ꯋꯥ ꯄꯦꯠꯄ ꯃꯤꯁꯤ ꯅꯨꯡꯉꯥꯏꯕꯅꯤ ꯁꯥꯕꯅꯤ
ꯑ ꯋꯥ ꯄꯦꯠꯇꯕꯅꯦꯗ
ꯍꯣꯏ ꯈꯪꯗꯦ
ꯅꯣꯏ ꯅꯣꯏꯁꯨꯀꯣ ꯑꯩꯅ ꯑꯗꯨꯝ ꯀꯔꯤ ꯍꯥꯏꯕ꯭ꯔꯥ ꯑꯩꯅ ꯑꯗꯨꯝ ꯁꯥꯎꯕꯒ ꯁꯕꯗꯣ ꯑꯩ ꯁꯥꯎꯕ ꯃꯥꯟꯕ꯭ꯔꯣ ꯉꯁꯥꯏꯁꯨ ꯅꯉꯣꯟꯗ ꯇꯧꯔꯛꯀꯅꯨ ꯇꯧꯔꯛꯀꯅꯨ ꯍꯥꯏꯕꯗꯨ ꯃꯥꯟꯕ꯭ꯔꯣ
ꯑ ꯃꯥꯟꯕꯒꯨꯝꯗꯅꯦ
ꯃꯤ ꯑꯩ ꯁꯥꯎꯗꯕꯅꯤꯀꯣ
ꯎꯝ ꯎꯝ
ꯑꯗꯨꯝ ꯄꯪꯉꯥꯏ ꯍꯥꯏꯕꯅꯦꯗꯤ
ꯐꯉꯦꯗꯥꯏꯁꯨ ꯅꯪ ꯁꯥꯎꯗꯦ
ꯑꯗꯨ ꯆꯥꯎꯕꯤꯔꯣꯏ ꯁꯨꯝ ꯍꯥꯏꯕꯅꯦ
ꯅꯩꯅ ꯁꯥꯎꯔꯁꯨ ꯀꯔꯤ ꯇꯧꯕ ꯉꯝꯒ꯭ꯔꯅ
ꯑꯌꯥ
ꯑꯩ ꯏꯁꯥꯁꯨ ꯀꯔꯤ ꯇꯧꯕ ꯉꯝꯕ꯭ꯔꯅꯦ ꯑꯣ ꯅꯪꯒꯤ ꯃꯐꯝꯗ ꯂꯥꯛꯑꯒ ꯍꯨꯒꯦ
ꯌꯥꯝ ꯀꯗꯤꯗ
ꯠꯇꯠꯁꯨ ꯑꯣꯏꯔ ꯆꯠ ꯄꯁꯨ ꯍꯥꯏꯔꯦ ꯐꯨꯕ ꯂꯥꯛ
ꯕꯣꯜ ꯌꯦꯡꯗꯔꯣ ꯑꯗꯨꯗꯤ ꯅꯪꯗꯤ ꯕꯣꯜ ꯌꯦꯡꯗꯔꯣ ꯑꯗꯨꯗꯤ
ꯎꯝ ꯌꯦꯡꯉꯣꯏ
ꯑꯩ ꯑꯩ ꯑꯃꯨꯛ ꯕꯣꯜ ꯌꯦꯡꯉꯗꯤ ꯑꯩ ꯉꯝꯃꯔꯣꯏ ꯑꯩꯒꯤ ꯃꯤꯠꯁꯨ ꯍꯧꯖꯤꯛ
ꯒꯥꯔꯤꯁꯦ ꯍꯦꯟꯅ ꯄꯥꯡꯁꯜꯂꯛꯀꯅꯤꯀꯣ